ꯍꯂꯣ ꯇꯥꯕ꯭ꯔꯣ꯫
ꯇꯥꯌꯦ꯫
ꯀꯩꯗꯧꯔꯤꯅꫭ꯫
ꯀꯔꯤ ꯅꫭꯛꯄ꯭ꯔꯣ ꯑꯁ꯫
ꯀꯩꯗꯧꯔꯤꯅꫭꯕ꯫
ꯍꯤꯞꯄꯤꯅꯦ ꯍꯥꯏꯕ꯫
ꯆꯥꯛꯗꯤ ꯆꯥ ꯍꯧꯖꯤꯛ ꯑꯣꯐꯅꯦ ꯍꫭꯏ꯫
ꯀꯔꯤ ꯑꯣꯐ ꯂꯩꯕ꯭ꯔꯣ ꯉꯁꯤ꯫
ꯋꯤꯛꯂꯤ ꯑꯣꯐꯅꯦ ꯀꯩꯅꯣ꯫
ꯑꯣ ꯋꯤꯛꯂꯤ ꯑꯣꯐꯁ ꯃꯨꯛ ꯂꯩꯕ꯭ꯔꯣ ꯅꯣꯏ꯫
ꯍꫭꯏ ꯂꯩꯌꯦ꯫
ꯀꯒꯥꯔꯤ ꯃꯈꯣꯅꯣ ꯐꯦꯟꯔꯣ ꯒꯥꯔꯤꯔꯣ ꯅꯪꯒꯤꯁꯨ ꯐꯖꯅ ꯇꯥꯏꯌꯦ꯫
ꯐꯦꯅ ꯑꯣꯏꯔꯝꯅꯤꯅꯦ ꯑꯁ꯫
ꯅꯪꯗꯤ ꯃꯅꯤꯄꯨꯔꯤ ꯌꯥꯝ ꯉꯥꯡꯕ ꯍꯥꯏꯌꯦꯅꯦꯀꯣ ꯍꯥꯏꯌꯦꯀꯣ ꯑꯩꯗꯤ ꯈꯪꯗꯦ꯫
ꯎꯝ ꯍꯩ ꯍꯩꯕꯅꯦ ꯑꯩꯗꯤ ꯅꯪꯒꯨꯝꯅ ꯄꯪꯗꯕꯅꯦ꯫ ꯀꯔꯤ ꯅꯣꯛꯄ꯭ꯔꯣ ꯅꯠꯇꯨ ꯅꯤꯡꯁꯤꯡꯔꯛꯄ꯭ꯔꯣ ꯅꯪ꯫
ꯑꯗꯨꯒꯤ ꯅꯠꯇꯦ꯫
ꯅꯨ ꯃꯆꯥꯗꯤ ꯅꯨꯄꯤ ꯐꯖꯅ ꯀꯣꯏꯔꯝꯃꯤꯀꯣ ꯈꯪꯍꯟꯗꯕꯤꯗ꯫
ꯀꯣꯏꯗꯦ ꯅꯨꯄꯤ ꯑꯩ ꯀꯅꯥꯁꯨ꯫
ꯏꯁ ꯏꯁ ꯏꯁ ꯏꯁ ꯏꯁ
ꯗꯤꯄꯤꯗ ꯌꯦꯡꯉ ꯀꯥꯟ ꯅꯈꯣꯏ ꯑꯗꯨꯃꯥꯏ ꯅꯨꯄꯤꯁꯤꯡ ꯑꯗꯨꯃꯥꯏ ꯑꯩꯕꯨ ꯍꯥꯏꯕꯅꯦ
ꯅꯠꯇ꯭ꯔꯣ ꯅꯪꯅꯨꯄꯤ ꯅꯠꯇ꯭ꯔꯣ
ꯑꯩꯒꯤ ꯁꯤꯁꯇꯔꯅꯦ ꯑꯩꯒꯤ ꯏꯅꯥꯎꯅꯨꯄꯤꯅꯦ
ꯅꯆꯤꯟ ꯊꯤꯒꯅꯨ ꯌꯥꯔꯦ ꯁꯨꯡꯇꯥ ꯇꯥꯅꯤꯡꯉꯣ
ꯅꯪ ꯑꯩ ꯃꯥꯒꯤ ꯅꯝꯕꯔ ꯄꯤꯒꯦ ꯅꯪ ꯍꯪꯉꯣ
ꯎꯝ ꯑꯁ ꯍꯪꯅꯤꯡꯗꯦ ꯑꯁ ꯍꯪꯅꯤꯡꯗꯦ ꯍꯪꯅꯤꯡꯗꯦ
ꯍꯪꯉꯨꯅꯦ ꯀꯔꯤꯅꫭ ꯅꯪ ꯑꯩꯏꯕꯨ
ꯎꯝ ꯍꯪꯉꯒ ꯀꯥꯟꯅꯗꯕꯗꯨꯕꯨ
ꯅꯪꯁꯨ ꯀꯌꯥ ꯎꯝ ꯀꯩꯗꯧꯔꯕ ꯍꯧꯖꯤꯛ ꯐꯣꯖꯦꯛ ꯀꯩꯗ ꯅꯪ ꯈꯠꯇꯥꯔꯣ
ꯎꯝ
ꯎꯝ
ꯏꯃꯥꯟꯅꯤꯕꯤꯁꯨ ꯂꯩꯌꯦ
ꯎꯝ
ꯇꯧꯕ ꯌꯥꯕ ꯃꯤꯗꯣ ꯄꯪꯇꯧ ꯇꯧ ꯍꯥꯏꯕ ꯑꯩꯅ ꯍꯥꯏꯕꯗꯤ
ꯅꯪꯁꯨ ꯅꯨꯡꯉꯥꯏꯀꯣ ꯁꯨꯝ ꯐ꯭ꯔꯤ ꯂꯩꯔꯒ
ꯑꯩꯁꯨ ꯑꯩꯈꯣꯏ ꯑꯗꯨꯃꯥꯏ ꯂꯩꯥꯏꯅꯤꯡꯏ ꯆꯥꯛꯇꯤ ꯆꯥꯔꯕ꯭ꯔꯣ
ꯍꯧꯖꯤꯛ ꯆꯥꯛ ꯆꯥꯕ ꯃꯇꯝ ꯅꯠꯇ꯭ꯔꯦ
ꯑꯩꯗꯤ ꯆꯥꯗꯨ꯭ꯔꯦ
ꯀꯔꯤꯅꫭꯛꯄ꯭ꯔꯣ ꯎꯝ ꯅꯪꯗꯤ ꯆꯥꯗ꯭ꯔꯤ
ꯑꯩꯗꯤ ꯆꯥꯗ꯭ꯨꯔꯦ ꯅꯣꯏꯗꯤ ꯃꯅꯤꯄꯨꯔꯤꯗ ꯂꯩ ꯃꯅꯤꯄꯨꯔꯗ ꯂꯩꯏꯔꯒ ꯃꯅꯤꯄꯨꯔꯤ ꯁꯦ ꯌꯥꯝ ꯉꯥꯡꯕ ꯍꯥꯏꯌꯦꯀꯣ ꯑꯩꯗꯤ ꯈꯪꯗꯦ ꯑꯗꯨꯒꯤꯅꯦ ꯑꯩ ꯅꯣꯛꯄꯗꯣ
ꯎꯝ ꯀꯩꯁꯨ ꯀꯥꯏꯗꯦꯗ
ꯎꯝ
ꯇꯥꯕ꯭ꯔꯣ
ꯀꯥꯏ
ꯉꯥꯡꯉꯣ ꯅꯪꯁꯨ ꯀꯔꯤꯅꯣ ꯈꯪꯗꯦꯍꯦ
ꯅꯪ ꯍꯥꯟꯅ ꯍꯥꯏꯌꯨ
ꯁꯥꯅ ꯁꯥꯕꯅꯦ ꯑꯩꯒꯤ ꯐꯣꯟꯁꯦ ꯄꯣꯛꯈꯥꯏꯒꯗꯧꯔꯑꯦ ꯍꯥꯏꯕ ꯑꯁ ꯅꯨꯡꯇꯤꯒꯤ ꯃꯦꯞꯄꯅꯤꯅ ꯐꯣꯟ ꯆꯠꯄ ꯃꯇꯝ ꯐꯥꯎ ꯂꯩꯇꯦ ꯑꯥ ꯂꯥꯏꯇꯤꯏꯗꯤ ꯇꯥꯕ꯭ꯔꯣ
ꯇꯥꯏꯌꯦ
ꯊꯝꯃꯁꯦ ꯍꯥꯏꯕ꯭ꯔꯣ
ꯀꯔꯤꯅꯣ ꯋꯥꯔꯤ ꯁꯥꯁꯤꯅꯦ ꯀꯔꯤꯒꯤꯅꯣ
ꯑꯥ ꯅꯪ ꯋꯥꯁꯨ ꯉꯥꯡꯗ꯭ꯔꯒ
ꯉꯥꯡꯒꯅꯤꯍꯦ ꯅꯪ ꯑꯩ ꯉꯥꯡꯗ꯭ꯔꯁꯨ ꯅꯪ ꯉꯥꯡꯕ ꯌꯥꯅꯤꯀꯣ ꯅꯪ
ꯅꯃꯥꯏꯗꯣ ꯑꯩꯅꯅꯤ ꯀꯣ
ꯅꯪꯁꯨ ꯀꯔꯤꯅꯣꯍꯦ ꯌꯥꯝ ꯉꯝꯃꯟꯂꯦꯍꯦ ꯅꯨꯄꯤꯅ ꯑꯗꯨꯝ ꯅꯨꯄꯤꯅ ꯑꯗꯨꯃꯥꯏ ꯍꯥꯡ ꯉꯥꯡꯕ ꯌꯥꯗꯦ ꯅꯨꯄꯥꯕꯨ
ꯑꯩꯗꯤ ꯑꯗꯨꯝ ꯉꯥꯡꯒꯅꯤ ꯀꯤꯗꯦ ꯅꯪꯕꯨ ꯑꯩꯗꯤ
ꯀꯔꯤꯅꯣ ꯒꯦꯡꯃꯩꯂꯨꯁꯤꯡꯁꯦ ꯑꯗꯨꯃꯥꯏꯟ ꯇꯧꯕꯅꯦ ꯈꯔꯗꯤ
ꯇꯧꯕꯅꯦ ꯑꯩꯗꯤ ꯐꯖꯅ ꯇꯧꯕꯅꯦ ꯅꯪ ꯈꯪꯗꯕꯤꯒꯤꯅꯤ ꯑꯩꯕꯨ ꯌꯥꯝ ꯐꯕ ꯇꯥꯏꯞꯇ
ꯁꯛꯇꯣ
ꯎꯝ
ꯅꯥꯆꯤꯟꯗ ꯊꯤꯒꯅꯤ ꯅꯨꯄꯤꯁꯤꯡ ꯑꯗꯨꯃꯥꯏꯅ ꯇꯧꯕꯅꯤ ꯑꯩꯁꯨ ꯈꯪꯉꯤ ꯃꯈꯣꯏꯕꯨ
ꯑꯁ ꯈꯪꯡꯉꯗꯤ ꯐꯔꯦꯅꯦ ꯑꯁ ꯑꯩꯒꯤ ꯄꯩꯁꯥ ꯊꯥꯔꯛꯑꯣ ꯅꯪ ꯇꯣꯂꯣꯞ ꯆꯥꯕ ꯃꯤ
ꯑꯩꯈꯣꯏ ꯁꯦꯟ ꯇꯥꯅꯒ ꯑꯁ ꯁꯦꯜ ꯇꯥꯟꯅꯒ ꯀꯔꯤꯅꯣ
ꯅꯪ ꯊꯂꯣꯞ ꯆꯥꯕ ꯆꯥꯔꯤꯗꯨꯗꯤ ꯑ
ꯍꯣꯏ ꯆꯥꯕꯨꯗꯤ ꯆꯥꯏ ꯑꯗꯣ ꯑꯩꯁꯦ ꯌꯥꯝ ꯀꯣꯛ
ꯇꯣꯛ ꯑꯣ ꯀꯔꯤ ꯑꯩꯁꯦ ꯀꯥꯏꯅ ꯅꯆꯤꯟꯊꯤꯒꯅꯨ ꯄꯤꯅꯤꯡꯗꯦ ꯍꯥꯏꯕ ꯈꯪꯉꯦ ꯌꯥꯝ ꯂꯤꯛꯀꯅꯨꯅ
ꯑꯩꯒꯤ ꯑꯦꯀꯥꯎꯟ ꯌꯦꯡꯅꯤꯡꯕ꯭ꯔꯥ ꯅꯪ ꯑꯩ ꯁꯀ꯭ꯔꯤꯟꯁꯣꯠ ꯇꯧꯔꯒ ꯊꯥꯔꯛꯀꯦ ꯅꯤ ꯊꯖꯗ꯭ꯔꯗꯤ ꯊꯖꯗ꯭ꯔꯗꯤ
ꯌꯦꯡꯅꯤꯡꯗꯦ ꯅꯪꯒꯤ ꯑꯦꯀꯥꯎꯟꯗꯣ ꯑꯩ
ꯅꯣ ꯑꯗꯨꯃꯥꯏꯅ ꯇꯧꯒꯅꯨ ꯑꯩꯒꯤ ꯆꯤꯟꯁꯦ ꯊꯤꯕ ꯅꯠꯇꯦ ꯑꯩ ꯇꯁꯦꯡ ꯅꯅꯦ
ꯅꯪ ꯀꯗꯥꯏꯗ ꯂꯩꯕ꯭ꯔꯣ ꯍꯧꯖꯤꯛ ꯅꯨꯡꯁꯤꯠꯒ ꯄꯥꯏꯤꯔꯣ ꯅꯪ ꯀꯔꯤ ꯃꯈꯣꯟꯔꯣ ꯒꯌꯥꯟ ꯃꯦꯟ ꯇꯗꯦ
ꯅꯪꯒꯤ
ꯅꯪꯒꯤꯅꯦ ꯅꯪꯒꯤꯅꯦ ꯑꯤꯒꯤ ꯅꯠꯇꯦ ꯅꯆꯤꯟ ꯊꯤꯕ ꯍꯧꯔꯛꯏꯅꯦ ꯑꯁꯤ ꯅꯨꯄꯥꯁꯦ ꯃꯀꯣꯛꯇꯣ ꯊꯨꯒꯥꯏꯅꯦ ꯑꯩꯅ
ꯍꯣꯏ ꯃꯩꯇꯩꯂꯣꯟ ꯑꯩ ꯇꯥꯔꯒ ꯌꯥꯝ ꯅꯣꯛꯅꯤꯡꯉꯤ
ꯑꯩꯗꯤ ꯅꯪ ꯌꯥꯝ ꯐꯕ꯭ꯔꯥ ꯈꯜꯂꯤꯅꯦ ꯅꯪ ꯌꯥꯝ ꯑꯣꯏꯗ꯭ꯔꯦ ꯅꯪ ꯑꯩꯅ ꯈꯟꯕꯒ ꯅꯪꯅ ꯇꯧꯕꯒ ꯃꯥꯟꯅꯗ꯭ꯔꯦ ꯍꯥꯏꯕ
ꯑꯦ ꯑꯩ ꯑꯩꯒ ꯗꯤꯄꯤꯗꯣ ꯌꯦꯡꯉꯒ ꯅꯪ ꯑꯩꯕꯨ ꯑꯗꯨꯝ ꯃꯥꯢ ꯉꯥꯡꯒꯅꯨ
ꯗꯤꯄꯤꯒꯤ ꯋꯥ ꯅꯠꯇꯦꯍꯦ ꯑꯩꯅ ꯉꯥꯡꯕꯗꯤ
ꯀꯔꯤꯒꯤ
ꯍꯨ ꯀꯔꯤꯁꯨ ꯅꯠ
ꯅꯪ ꯅꯪ ꯄꯩꯁꯥ ꯍꯪꯅꯤꯉꯥꯏ ꯑꯩ ꯄꯤꯗꯦ ꯗꯣꯒ
ꯎꯝ ꯄꯤꯗꯦꯅ ꯑꯩꯒꯤ ꯐꯣꯟ ꯕꯦꯂꯦꯟꯁ ꯍꯥꯞꯄꯤꯌꯣ ꯑꯗꯨꯗꯤ
ꯎꯝꯝ
ꯑꯩꯒꯤ ꯆꯤꯟ ꯁꯤ ꯊꯤꯕ ꯅꯠꯇꯦ ꯇꯁꯦꯡꯕꯅꯤ ꯑꯩ ꯉꯔꯥꯡꯗꯣ ꯆꯥꯛꯁꯨ ꯆꯥꯅꯤꯡꯉꯥꯏ ꯂꯩꯇꯦ ꯑꯩ ꯑꯩꯒꯤ ꯈꯨꯟꯗ ꯄꯩꯁꯥ ꯍꯥꯡꯕꯅꯦ ꯑꯩꯏ
ꯌꯥꯝ ꯂꯥꯏꯔꯕꯣꯅ
ꯃꯔꯨꯞ ꯇ꯭ꯋꯦꯟꯇꯤꯒꯅꯥꯔꯒ ꯑꯩ ꯏꯁꯄꯦꯟꯒꯁꯨ ꯂꯩꯇꯦ ꯑꯗꯨ
ꯑꯔꯔꯦ ꯍꯥꯎꯕ ꯀꯥꯅꯤꯗꯤ ꯀꯔꯤ ꯇꯧꯒꯦꯔꯣ ꯅ ꯍꯥꯥ
ꯏꯕꯥꯅꯤ ꯐꯝꯃꯒꯥ ꯂꯍꯣꯡꯅꯅꯥꯒ ꯂꯍꯣꯡ ꯏꯕꯥꯅꯤ ꯂꯍꯏꯕꯥꯅꯤ ꯂꯦꯍꯣꯡꯕ ꯒꯤꯅꯦ ꯁꯤ ꯁꯦꯟ ꯑꯩꯅ
ꯑꯁ ꯂꯨꯇ꯭ꯔꯤꯒꯤ ꯁꯥꯟꯅꯕ ꯄꯩꯁꯥꯗꯣ ꯑꯩꯗꯤ ꯂꯨꯍꯣꯡꯅꯤꯡꯗꯦ ꯑꯗꯨꯒꯨꯝꯕ
ꯂꯄꯥꯅꯤ ꯂꯨꯍꯧꯅꯕ ꯑꯩ ꯁꯦ ꯇꯥꯟꯕꯅꯦ ꯀꯔꯤꯅꯣ ꯅꯪꯗ
ꯌꯥꯔꯦ ꯅꯠꯇꯨ ꯂꯩꯕ ꯃꯤꯅꯤꯅ ꯆꯥꯛꯐꯥꯎ ꯂꯩꯔꯕꯅꯤꯅ
ꯑꯗꯨꯃꯥꯏ ꯉꯥꯡꯕꯅꯤꯍꯦ ꯍꯥꯏꯕꯨ ꯑꯩ ꯅꯨꯄꯥ ꯄꯥꯈꯪꯅꯦ ꯀꯔꯤꯅꯣ
ꯎ ꯈꯪꯉꯦꯅ ꯅꯨꯄꯥ ꯅꯠꯇꯦ ꯑꯅ ꯄꯥꯈꯪ ꯅꯠꯇꯦ ꯍꯥꯏ ꯅ ꯆꯥꯗꯣꯏꯔꯤꯕꯅꯤꯅ
ꯑꯩ ꯑꯩ ꯅꯨꯄꯤꯁꯨ ꯀꯣꯏꯕ ꯍꯩꯇꯦ ꯅꯨꯄꯤꯁꯨ ꯊꯦꯝꯕ ꯍꯩꯇꯦ ꯑꯩ
ꯎꯝ ꯌꯥꯏꯔꯦ ꯌꯥꯔꯦ
ꯍꯣꯏ ꯍꯧꯖꯤꯛꯀꯥꯟꯁꯤꯦ ꯊꯥꯖꯕꯁꯦ ꯑꯃꯨꯛꯀ ꯃꯣꯏ ꯂꯩꯇꯕ ꯑꯗꯨꯒꯤꯅꯤ ꯅꯪꯁꯨ ꯑꯩꯕꯨꯠꯇ ꯆꯥꯠꯠꯇꯦ
ꯅꯪ ꯅꯇꯨ ꯒꯥ ꯂꯩꯃꯤꯟꯅ ꯍꯥꯏꯗ
ꯂꯩꯗꯍꯦ ꯀꯔꯤꯒꯤꯅꯣ ꯅꯨꯄꯤꯒ ꯑꯩ ꯐ꯭ꯔꯦꯟꯒ ꯂꯩꯃꯤꯟꯕꯅꯤ
ꯅꯆꯤꯟ ꯆꯤꯟꯗꯤꯒꯅꯣ
ꯌꯦꯡꯅꯤꯡꯕ꯭ꯔꯥ ꯅꯪ ꯊꯥꯖꯗ꯭ꯔꯗꯤ
ꯀꯔꯤ ꯌꯥꯗꯦ ꯚꯤꯗꯤꯑꯣꯒꯣ ꯇꯧꯕ ꯌꯥꯕ꯭ꯔꯣ ꯑꯣꯏꯔꯣꯏ ꯏꯕꯥꯅꯤꯒꯤ ꯈꯨꯠꯇꯧꯁꯦ ꯑꯁ ꯌꯥꯔꯔꯣꯏ
ꯍꯣꯔꯦꯟ ꯇꯧꯁꯦ ꯍꯣꯔꯦꯟ
ꯑꯩ ꯑꯩꯒ ꯐ꯭ꯔꯦꯟꯒ ꯂꯩꯕꯅꯦ ꯅꯨꯄꯤꯒ ꯂꯩꯕ ꯅꯠꯇꯦ
ꯇꯨꯒ ꯂꯩꯅꯦ ꯍꯥꯏꯕ
ꯅꯠꯇ ꯍꯧꯖꯤꯛꯇꯤ ꯑꯩ ꯈꯛꯇꯅꯦ ꯑꯩꯒꯤ ꯐ꯭ꯔꯦꯟꯁꯤꯡ ꯊꯕꯛ ꯆꯠꯊꯣꯛꯈ꯭ꯔꯦ
ꯎꯝ
ꯏꯝꯐꯥ ꯏꯝꯐꯥꯇ ꯅꯨꯨꯁꯥ ꯆꯕꯔꯥ ꯀꯦ
ꯁꯥꯌꯦ
ꯎꯝ
ꯎꯝ
ꯇꯥꯕ꯭ꯔꯣ
ꯇꯌꯦ
ꯆꯤꯟꯊꯤꯕꯣ
ꯆꯤꯟ ꯊꯤꯕ ꯅꯠꯇꯦ ꯑꯩ ꯑꯗꯨꯃꯥꯏꯅ ꯍꯥꯏꯅꯨꯕ ꯑꯩꯕꯨ
ꯑꯩ ꯆꯤꯟ ꯊꯤꯕꯁꯨ ꯍꯩꯗꯦ
ꯆꯪꯃꯣ ꯍꯥꯏꯁꯦꯗꯤ
ꯀꯔꯤ ꯆꯥꯔꯤꯅꯣ
ꯆꯥꯛ ꯆꯥꯕꯥ
ꯀꯔꯤꯒꯤ ꯆꯥꯕ꯭ꯔꯥ ꯅꯪ ꯆꯥꯛ ꯆꯥꯕ ꯃꯇꯝ ꯅꯠꯇꯦ
ꯅꯪ ꯀꯣ ꯇꯔꯒ ꯆꯥꯒ ꯅꯀꯣ
ꯅꯪ ꯆꯥꯛ ꯆꯥꯕ ꯃꯇꯝ ꯅꯠꯇꯦ ꯍꯥꯏꯔꯒ ꯍꯧꯖꯤꯛ ꯆꯥꯔꯤꯅꯦ
ꯅ ꯊꯥꯎ ꯊꯥꯎ ꯅ ꯂꯗ
ꯋꯥꯁꯦ ꯀꯔꯤꯅꯣ ꯍꯥꯏꯐꯝ ꯈꯪꯗ꯭ꯔꯦ
ꯅꯪ ꯈꯅꯤꯒ ꯌꯥꯗꯄꯣꯧꯅꯤꯟ꯭ꯔꯥ
ꯑꯩꯅ ꯀꯔꯤ ꯅꯨꯡꯁꯤꯕ ꯁꯛꯇꯝꯗ ꯀꯔꯤ ꯈꯟꯅꯟꯅꯅꯤꯡꯒꯅꯤ ꯑꯩ ꯈꯟꯅꯅꯤꯡꯗꯦ
ꯑꯥꯎ
ꯅꯪꯒꯤ ꯋꯥꯗꯒꯤꯅꯦ ꯑꯩ ꯍꯥꯏꯕꯁꯦ
ꯇꯧꯒꯅꯤꯕ ꯑꯃ ꯂꯣꯏꯔꯒ ꯌꯥꯔꯣꯏ ꯍꯥꯏꯕꯅꯦ ꯑꯗꯨꯗ ꯇꯧ ꯍꯥꯏꯕꯅꯦꯩꯅ ꯍꯥꯏꯕꯗꯤ
ꯏꯕꯥꯅꯤ ꯇꯧꯁꯤꯦꯀꯣ ꯍꯧꯖꯤꯛ ꯂꯣꯏꯔꯒꯁꯨ ꯑꯩ ꯇꯧꯔꯛꯑꯒꯦ
ꯑꯣꯛꯕꯥ ꯈꯪꯈ꯭ꯔꯣ ꯍꯥꯟꯅ ꯐꯔꯤꯅꯣ ꯈꯪꯗ꯭ꯔꯦꯅ ꯀꯦ
ꯍꯣꯔꯦꯟ
ꯀꯔꯦ ꯅꯅꯨꯡ ꯗꯗꯥ ꯇꯥꯖꯤꯨ ꯀꯥꯎ ꯇꯧꯁꯦ
ꯍꯣꯔꯦꯟ ꯍꯣꯏ ꯗꯤꯒꯧ ꯇꯗ ꯑꯩꯒꯤ ꯁꯛ ꯌꯦꯡꯔꯒ ꯅꯪ ꯄꯤꯛ ꯈꯦꯕꯤꯒꯤ ꯁꯛꯕꯥꯅꯤ ꯌꯦꯡꯅꯥꯛꯁꯤꯅꯦ ꯀꯔꯤꯅꯣ
ꯌꯦꯅꯤ ꯗꯦꯏ ꯅꯝꯕꯕꯨ
ꯍ ꯀꯥꯏꯕ꯭ꯔꯥ ꯑꯩ ꯑꯩꯒ ꯆꯥꯛ ꯌꯦꯡꯉꯒ ꯅꯪ
ꯇꯨꯃꯥꯏ ꯑꯩ ꯀꯥꯏ ꯣꯏꯅꯅ ꯍꯋꯥꯍꯦ
ꯑ
ꯍ
ꯑꯩꯒꯤ ꯆꯥꯛ ꯌꯥꯝ ꯊꯤꯕꯅꯤ
ꯅꯟꯁꯤ ꯍꯤꯒꯌꯥꯁꯨꯨꯔꯒꯦ
ꯍꯣꯔꯦꯟ ꯈꯧꯅꯥꯁꯦ ꯑꯗꯨꯗꯤ ꯑꯩ ꯊꯕꯛ ꯂꯩꯦ
ꯀꯔꯤꯅꯥ ꯅꯀꯣꯡꯗꯣ ꯊꯨꯒꯥꯏꯅꯤꯁꯦ ꯑꯩꯅ
ꯊꯃꯦꯀꯣꯖꯤ
ꯀꯔꯤꯒ
ꯈꯔ ꯑꯦꯟ ꯄꯪꯅꯆꯦ ꯄꯥꯎ
ꯅ ꯀꯧꯗ ꯊꯨ ꯍꯥꯏꯏ